ꯑꯣ
ꯇꯌꯦꯦ
ꯁꯝꯁꯤꯕꯣ ꯀ꯭ꯔꯤꯇꯥ ꯑꯣꯔꯒꯂ ꯏ꯭ꯔꯥ
ꯍꯧꯖꯤꯛꯇꯤ ꯐ꯭ꯔꯤꯅꯦ ꯐ꯭ꯔꯤꯌꯦ ꯅꯦꯠꯋꯛ ꯕꯔꯦꯟꯗꯥꯗ ꯂꯩꯕꯗꯨꯅ ꯔꯨꯝꯗ ꯅꯠꯇꯦ ꯑ ꯍꯣꯏ ꯔꯨꯝꯗ ꯋꯥ ꯈꯟꯗꯦ ꯑꯗꯨꯅ ꯕꯔꯦꯟꯗꯥꯗ ꯍꯧꯖꯤꯛ ꯂꯥꯛꯏ
ꯑꯣ ꯌꯦꯡꯕ ꯆꯠꯇ꯭ꯔꯣꯅ
ꯆꯠꯀꯅꯤ ꯇꯨꯋꯦꯜꯐ ꯊꯥꯔꯇꯤꯗ ꯅꯠꯇ꯭ꯔꯣ
ꯑꯣ ꯀꯥꯏꯗ ꯌꯦꯡꯕ꯭ꯔꯣ
ꯑ ꯃꯈꯥꯒꯤ ꯌꯨꯝꯗꯣ
ꯑꯣ ꯑꯣ ꯅꯣꯏ ꯅꯣꯏ ꯌꯨꯝꯗꯤ ꯃꯤ ꯈꯛꯇ ꯅꯠꯇ꯭ꯔꯒ ꯃꯤ ꯇꯣꯉꯥꯟ ꯑ ꯃꯄꯥꯟꯒꯤꯁꯨ ꯂꯥꯛꯄ꯭ꯔꯥ
ꯑ ꯍꯥꯏꯗꯤ ꯑ ꯑꯪꯀꯜ ꯑꯃꯃꯥ ꯂꯩꯕꯗꯣ
ꯑꯥ
ꯕ ꯕꯤꯔꯌꯥꯅꯤꯗꯣ
ꯑ ꯑ
ꯁ ꯂꯥꯛ
ꯑꯣ ꯑꯦꯁ ꯂꯥꯞꯄꯦꯔ ꯆꯥꯗ꯭ꯔꯤꯌꯦ ꯁꯤ ꯀꯣꯕꯤꯒꯤ ꯃꯇꯣꯟꯗꯣ ꯊꯣꯡꯉꯦ ꯅꯣꯏꯅꯤ ꯆꯔꯝꯅꯤꯅ
ꯆꯥꯔꯦ ꯃꯁꯔꯨꯝ ꯆꯥꯔꯦ ꯌꯥꯝꯅ
ꯀꯥꯏꯗꯤꯒꯦꯔꯣ ꯕ ꯂꯥꯏꯕ ꯅꯠꯇꯕ ꯑꯁꯤ ꯅꯨꯡꯗꯒꯤ ꯂꯥꯏꯕꯖꯥꯠꯇꯅ
ꯃꯦ ꯑꯦ ꯃꯔꯀꯦꯗꯂ ꯏꯕ ꯅꯠꯇꯦ ꯑꯩꯈꯣꯏ ꯐꯥꯔꯝ ꯃꯆꯥ ꯑꯃ ꯂꯩꯌꯦꯅ ꯑꯗꯨꯗ ꯑꯩꯈꯣꯏ ꯃꯃꯤꯅ ꯄꯨꯔꯛꯄ
ꯑꯣ
ꯆꯔꯦ ꯀꯥꯏ ꯆꯠꯂꯤꯅꯣ ꯉꯁꯤ
ꯀꯔꯤꯕꯥ
ꯀꯗꯥꯏ ꯆꯠꯄ꯭ꯔꯣ ꯍꯥꯏꯕ
ꯑꯁ ꯑꯩꯗꯣ ꯗꯗꯤꯦꯟꯇꯥꯜ ꯆꯠꯂꯒ ꯌꯥꯝ ꯀꯨꯏꯅ ꯐꯝꯕ ꯗꯗꯤꯦꯟꯇꯥꯜ ꯑꯗꯨꯒꯤ
ꯂꯣꯏꯔꯕꯣ ꯅꯪ ꯈꯤꯗꯦꯟꯇꯧꯒꯤ ꯇ꯭ꯔꯤꯠꯃꯦꯟꯗꯣ
ꯂꯣꯏꯗ꯭ꯔꯤꯌꯦ ꯑꯁ ꯑꯁ ꯐꯖ ꯊꯣꯛꯇ꯭ꯔꯦ ꯍꯦꯟꯅ ꯍꯦꯟꯅ ꯊꯤꯕꯒꯨꯝ ꯇꯧꯋꯦ ꯑꯩꯁꯦ
ꯀꯔꯤꯒꯤ
ꯑꯁ ꯃꯈꯥꯒꯤꯗꯣ ꯑꯅꯤꯔ ꯅꯨꯡ ꯑꯥ ꯆꯪꯈ꯭ꯔꯒꯗꯨ ꯑꯩꯒꯤ ꯆꯤꯟꯁꯦ ꯈꯣꯏꯕꯒꯨꯝ ꯇꯎꯕꯅꯦ ꯑꯥꯗꯒꯤ ꯌꯦꯡꯉꯗꯤ ꯑꯗꯨꯗꯟꯅꯄꯒꯃ ꯇꯥ꯭ꯔ ꯆ ꯑꯗꯨꯈꯏꯕꯅꯦ
ꯅꯠꯇꯦ ꯔꯦꯒꯨꯂꯔ ꯑꯣꯏꯅ ꯆꯠꯇꯕꯒꯤꯔꯣ
ꯅꯁꯤꯗ ꯆꯠꯗꯤ ꯆꯠꯂꯦ ꯑꯗꯣ ꯑ ꯅꯍꯥꯟ ꯌꯥ ꯑꯅꯤ ꯂꯧꯊꯣꯛꯑꯦꯕ ꯃꯈꯥꯒꯤꯗꯣ ꯑꯗꯨ ꯃꯇꯥꯝꯗ ꯗꯣꯛꯇꯔ ꯅꯨꯄꯤꯁꯨ ꯌꯥꯎꯋꯦꯕ ꯑꯗꯨ ꯅꯨꯄꯤꯗꯣ ꯈꯔ ꯄꯡꯕꯅꯦꯕ
ꯑꯁꯤꯁ ꯐꯦꯃꯤ ꯂꯤ ꯂꯥꯎ ꯊꯣ ꯭ꯇꯔꯗꯤ ꯌꯥꯗꯝꯅꯦ ꯌꯥꯈ꯭ꯔꯗꯤ ꯑꯥꯏ ꯂꯧ ꯊꯣꯛ ꯇꯔ꯭ꯗꯤ ꯐꯥꯒ꯭ꯔꯕꯅ ꯈꯟꯕꯅꯦ ꯍꯣꯏ
ꯎꯝ
ꯑꯗꯨ ꯃꯇꯝꯗꯨꯒꯤ ꯐꯖꯅ ꯌꯦꯡꯗꯕꯒꯤ ꯑꯣꯏꯔꯝꯒꯅꯤꯅ ꯑꯩ ꯍꯧꯖꯤꯛ ꯍꯧꯖꯤꯛ ꯈꯥꯟꯗ ꯑꯗꯨ ꯃꯇꯝꯗ ꯐꯖꯅ ꯌꯦꯡꯒꯗꯕꯅꯦꯕ ꯑꯗꯣ ꯍꯧꯖꯤꯛꯇꯤ ꯂꯣꯏ ꯀꯨꯝꯈ꯭ꯔꯦꯕ ꯃꯅꯨꯡ ꯑ ꯇꯪ ꯈꯔꯦ
ꯃꯣꯏꯗꯁꯨ ꯍꯪꯉꯨ ꯌꯥꯗ꯭ꯔꯣ ꯑꯗꯨꯒ
ꯍꯪꯅꯦꯕ ꯑꯗꯨꯣ ꯃꯣꯏꯁꯨ ꯎꯄꯥꯏ ꯂꯩꯇ꯭ꯔꯦꯅ ꯆꯥꯡꯈ꯭ꯔꯕꯒꯤ ꯑꯗꯨꯝ ꯂꯧꯊꯣꯛꯅꯤꯡꯉꯥꯏ ꯗꯨꯝ ꯁꯦꯝꯗꯤ ꯁꯦꯝꯃꯦ ꯑꯗꯨ ꯑꯣꯏꯔꯁꯨ ꯌꯥꯝ ꯇꯞꯄꯦꯕ
ꯑꯣ ꯕ꯭ꯔꯦꯁꯤꯡꯗ ꯂꯧꯊꯣꯛꯀ ꯂꯧꯊꯣꯛꯀꯦ ꯇꯧꯔꯣ ꯅꯪ
ꯅꯠꯇꯦ ꯑꯩꯈꯤ ꯌꯥ ꯑꯅꯤ ꯃꯅꯨꯡ ꯆꯪꯈꯤꯕꯗꯣ ꯂꯧꯊꯣꯛꯅꯤꯡꯉꯥꯏ ꯑꯩꯅ ꯍꯥꯏꯁꯨ ꯍꯥꯏꯕꯅꯦꯕ ꯅꯪ ꯒꯤꯁꯦ ꯃꯅꯨꯡ ꯆꯪꯗꯤ ꯆꯪꯈ꯭ꯔꯦꯀꯣꯅ ꯑꯈꯣꯏꯒꯤ ꯗꯣꯛꯇꯔꯁꯨ ꯍꯥꯏꯔꯤ ꯍꯥꯏꯌꯦꯒ ꯐꯪꯗ꯭ꯔꯦ ꯑꯩꯁꯦ ꯑꯁ ꯑꯩ ꯑꯈꯣꯏꯒꯤꯗꯣ ꯑꯁꯤ ꯄꯩꯁꯥꯁꯨ ꯌꯥꯝꯗꯕꯅꯤꯅ ꯃꯤꯁꯨ ꯌꯥꯝ ꯂꯥꯛ ꯄꯅꯦ ꯈꯔ ꯍꯣꯡꯕꯅꯤꯅ ꯑꯗꯨꯒꯤ ꯃꯣꯏꯗꯣ ꯐꯖꯅꯁꯨ ꯔꯦꯚꯤꯠꯅꯦ
ꯑꯩ ꯀꯌꯥꯃꯨꯛꯇꯤ ꯆꯪꯗꯣꯏꯅꯣ
ꯀꯔꯤꯕ
ꯀꯩꯌꯥ
ꯂꯤꯁꯤꯡ ꯁꯤꯡ ꯀꯨꯟꯒ ꯃꯔꯤ
ꯂꯥꯞ
ꯍꯣꯏ ꯃꯤ ꯈꯔ ꯒꯤꯗꯤ ꯑꯗꯨꯝ ꯐꯣꯔꯇꯤ ꯐꯤꯐꯇꯤ ꯁꯤꯁ ꯇꯤ ꯑꯗꯨꯝ ꯆꯠꯂꯦꯕ
ꯋꯥꯠꯂꯤꯕ꯭ꯔꯣ ꯑꯗꯨꯒ ꯇ꯭ꯔꯤꯠꯃꯦꯟ ꯇꯧꯒꯗꯕ
ꯂꯩꯕꯤꯌꯨ ꯋꯥꯠꯂꯦ ꯍꯥꯏꯕ ꯇꯥꯔꯦ ꯑꯩꯅ ꯄꯥꯝꯗꯕꯒꯤ ꯍꯧꯖꯤꯛ ꯑꯩ ꯄꯥꯝꯅꯕꯒꯤ ꯑꯗꯨꯝ ꯆꯦꯛꯀꯞ ꯆꯠꯄꯅꯦ ꯁꯤꯗ ꯅꯠꯇ꯭ꯔꯗꯤ ꯑꯁꯤꯗ ꯂꯩꯔꯣꯏꯗ
ꯎꯝ
ꯌꯦꯡꯕ ꯃꯇꯥ ꯑ ꯌꯥꯝ ꯑꯁ ꯑꯩꯒꯤꯁꯨ ꯍꯣꯏ ꯃꯤꯒꯤ ꯃꯤꯒꯤ ꯗꯤ ꯐꯖꯗꯤ ꯑꯗꯨꯖꯣ ꯊꯣꯛꯑꯣ ꯐꯪꯉꯦ ꯑꯩꯒꯤ ꯆꯥꯎꯕꯗꯣ ꯑꯃꯈꯛꯇ ꯑꯣꯏ ꯅꯒꯤ
ꯎꯝ ꯑꯗꯨꯒ ꯅꯪꯒꯤ ꯐꯣꯔꯠ ꯏꯌꯥꯔꯒꯤꯗꯣ ꯑꯦꯛꯖꯥꯝ ꯂꯣꯏꯔꯦꯀꯣ
ꯎꯝ
ꯁꯚ ꯁꯚꯦꯟ ꯁꯦꯚꯦꯟꯒ ꯑꯩꯠ ꯁꯦꯃꯤꯁꯇꯔꯗꯣ ꯍꯥ
ꯀꯝꯗꯦꯕꯥꯏ ꯍ ꯅꯣꯏ ꯀꯣꯂꯦꯖꯁꯤ ꯇꯝꯒꯗ꯭ꯔꯥ
ꯑꯥ ꯂꯩ ꯑꯩ ꯑꯩ ꯇꯧꯁꯦ ꯈꯟꯕꯗꯨꯅ ꯖꯨꯂꯥꯏ ꯂꯥꯁ ꯋꯤꯛꯀꯤꯗ ꯆꯠꯂꯅꯤ ꯑꯩꯁꯨ ꯑꯈꯣꯡꯒ ꯁꯦꯚꯦꯟꯒ ꯑꯩꯠ ꯁꯦꯃꯤꯁꯇꯔ ꯇꯧꯔꯒ ꯂꯣꯏꯔꯅꯤ ꯑꯣꯅꯔꯁ ꯂꯧꯧꯔꯒ
ꯎꯝ ꯎꯝ
ꯀꯔꯝ ꯀꯥꯟꯗ ꯌꯨꯝ ꯍꯜꯂꯛꯇꯣꯏꯕꯅꯣ
ꯈꯪꯗꯦꯗ ꯑꯁꯤ ꯑꯩꯗꯣ ꯖꯨꯟꯗꯗꯤ ꯂꯥꯛꯀꯦꯅꯗꯤ ꯇꯧꯕꯅꯦꯕ ꯑꯗꯣ ꯃꯇꯝꯒ ꯐꯠꯇꯕꯁꯤꯗ ꯑꯗꯣ ꯈꯪꯗꯦ ꯑꯗꯨꯒꯤ ꯂꯥꯛꯇꯕꯅꯦ ꯑꯗꯣ ꯁꯤ ꯁꯟꯗꯦ ꯈꯛꯇꯒꯤ ꯎꯝ ꯍꯞꯇꯥ ꯈꯨꯗꯤꯡ ꯑꯗꯨꯝ ꯆꯦꯛꯑꯞ ꯇꯞꯅꯦ ꯆꯠꯄꯅꯦ ꯑꯗꯨꯒ ꯑꯩ ꯀꯔꯝ ꯀꯥꯟꯗ ꯂꯣꯏꯒꯦ ꯂꯣꯏꯒꯦꯔꯥ ꯍꯥꯏꯕꯁꯨ ꯍꯥꯏꯕ ꯈꯪ ꯈꯪꯗꯦ ꯑꯩꯅ
ꯑꯗꯨꯅꯦ ꯐꯔꯁꯇ ꯃꯗꯨ ꯂꯣꯏꯔꯒ ꯂꯥꯛꯑꯣ ꯍꯥꯏꯕ ꯂꯣꯏꯌꯦ ꯂꯣꯏ ꯂꯣꯏꯔꯒ ꯀꯔꯤꯕ ꯅꯪꯅꯦ ꯌꯨꯝ ꯂꯥꯛꯇ꯭ꯔꯤꯉꯩꯗꯅꯦ ꯅꯪ ꯅꯌꯥꯒꯤꯗꯣ ꯍꯥꯟꯅ ꯐꯔꯁꯇ ꯐꯖꯅ ꯆꯦꯛ ꯇꯧꯍꯜꯂꯣ ꯑꯗꯨꯒ ꯂꯣꯏꯔ ꯒ ꯌꯨꯝ ꯂꯥꯛꯑꯣ
ꯎꯝ ꯑꯗꯨꯅꯦ ꯑꯩ ꯍꯧꯖꯤꯛ ꯌꯨꯝ ꯂꯥꯛꯇꯕꯁꯦ
ꯑ ꯄ꯭ꯂꯁ ꯅꯪꯒꯤ ꯀꯣꯂꯦꯖꯀꯤ ꯗꯣꯀꯨꯃꯦꯟꯁꯤꯡꯗꯣ ꯂꯣꯏ ꯂꯧꯊꯣꯛꯑꯒ ꯂꯥꯛꯎ ꯑꯗꯨꯒ ꯑ ꯗꯦꯜꯂꯤ ꯆꯠꯄꯁꯨ ꯌꯥꯔꯅꯤꯅ ꯑꯗꯨꯒ ꯃꯗꯨ ꯂꯣꯏꯔ ꯂꯣꯏꯔꯗꯤ
ꯈꯪꯗꯦ ꯀꯩ ꯇꯧꯁꯤꯔꯥ ꯅꯣꯏꯗꯤ ꯀ꯭ꯔꯤ ꯀ꯭ꯔꯤ ꯇꯧꯔꯒ ꯂꯩꯕ꯭ꯔꯣ ꯍꯟꯗꯛ
ꯍꯣꯏ ꯊꯕꯛ ꯇꯧꯗꯦꯗ ꯉꯁꯤ ꯑ ꯁ꯭ꯋꯤꯃꯤꯡ ꯄꯨꯜꯗ ꯆꯠꯂꯤꯌꯦ ꯍꯣꯏ ꯈꯨꯟꯒꯤ ꯁ꯭ꯋꯤꯃꯤꯡ ꯄꯨꯜ ꯑꯃ ꯂꯩꯕꯗꯣ
ꯃꯤ ꯌꯥꯝ ꯌꯥꯝ ꯑꯗꯨꯝ ꯂꯥꯛꯄ꯭ꯔ ꯍꯧꯖꯤꯛꯀꯥꯟ
ꯍꯥ ꯍꯟꯗꯛꯇꯤ ꯍꯟꯗꯛꯇꯤ ꯀꯩꯕ ꯑ ꯑꯥꯗꯂꯣꯡ ꯁꯥꯏꯠꯇꯁꯨ ꯁ꯭ꯋꯤꯃꯤꯡ ꯄꯨꯜ ꯑꯃ ꯂꯩꯌꯦꯅ
ꯎꯝ
ꯃꯗꯨ ꯂꯩꯕꯒꯤ ꯃꯤ ꯂꯣꯏ ꯆꯠꯈ꯭ꯔꯦꯌꯦ ꯑꯗꯨꯒ ꯑꯩꯈꯣꯏ ꯈꯨꯟꯗ ꯃꯤ ꯑ ꯂ ꯌꯥꯝꯗꯦꯗ ꯂꯤꯛꯏ
ꯎꯝ ꯑꯗꯨ ꯑꯗꯨꯗꯒꯤ ꯍꯦꯟꯅ ꯑꯩꯈꯣꯏꯒꯤꯗꯣ ꯁꯦꯡꯗꯤ ꯁꯦꯡꯉꯤꯅ ꯏꯁꯤꯡ ꯁꯤꯡꯒꯨꯝꯕꯁꯨ ꯌꯥꯝ ꯅꯨꯡꯉꯥꯏꯔꯝꯈ꯭ꯔꯦ ꯈꯅꯤ ꯍꯧꯖꯤꯛꯇꯤ ꯅꯨꯡꯁꯥꯕ ꯁꯥꯕ ꯀꯥꯟꯁꯤꯗ
ꯑꯗꯨꯅꯦ ꯑꯗꯨ ꯑꯣꯏꯁꯨꯅꯦ ꯆꯠꯂꯁꯨꯅꯦ ꯏꯁꯤꯡꯗꯣ ꯌꯥꯝ ꯏꯪꯕꯒꯤ ꯑ ꯀꯨꯏꯅ ꯂꯩꯕ ꯉꯝꯗꯦ ꯃꯅꯨꯡꯗ
ꯑꯁ ꯉꯥꯏꯌꯣ ꯃꯥꯏ ꯂꯥꯛꯇꯕꯁ꯭ꯅꯨ ꯀꯌꯥꯃꯨꯛ ꯑ ꯀꯤꯌꯥ ꯁꯨꯈ꯭ꯔꯦ ꯅꯨꯃꯤꯠ
ꯀꯏꯕ
ꯑꯣ ꯇꯥꯍꯌꯦ ꯇꯥꯍꯌꯦ
ꯅꯪ ꯍꯥꯏꯕꯗꯣ ꯀꯔꯤ ꯍꯥꯏꯕ ꯍꯧꯖꯤꯛꯀꯤꯗꯣ
ꯗꯕꯁꯦ ꯅꯨꯃꯤꯠ ꯀꯌꯥꯒꯨꯝꯕ ꯁꯨ
ꯑꯗꯨꯅꯤ ꯃꯥꯏ ꯂꯥꯛꯇꯕꯁꯦ ꯅꯨꯃꯤꯠ ꯅꯨꯃꯤꯠ ꯑꯅꯤ ꯁꯨꯔꯦ ꯈꯪꯉꯕ ꯑ ꯉꯔꯥꯡꯒ ꯅꯍꯥꯟꯗꯣ ꯌꯥꯝꯅ ꯋꯤꯟꯗꯤ ꯑꯣꯏꯌꯦꯕ ꯑꯗꯨꯅ
ꯎꯝ ꯅꯨꯡꯁꯥꯗꯤ ꯊꯣꯛꯂꯝꯒꯅꯤꯅ
ꯑ ꯉꯁꯤ ꯅꯨꯡꯁꯥ ꯊꯣꯛꯂꯛꯏꯝ ꯊꯣꯛꯂꯝꯃꯤ
ꯑ ꯅꯨꯡꯁꯥ ꯊꯣꯛꯔꯗꯤ ꯑꯗꯨꯝ ꯌꯥꯗꯤ ꯌꯥꯌꯦꯗ ꯃꯔꯛꯇꯗꯤ
ꯑꯥ ꯅꯨꯡꯁꯥ ꯊꯣꯛꯏꯗꯨꯒ ꯄ꯭ꯂꯁ ꯋꯤꯟꯗꯤ ꯑꯣꯏꯕꯅꯤꯅꯀꯣ ꯃꯥꯏ ꯃꯣꯏꯁꯨ ꯊꯥꯕ ꯀꯤꯔ ꯃꯥ
ꯎꯝ ꯑꯁ ꯌꯨꯝ ꯂꯩꯕ ꯌꯥꯝ ꯅꯨꯡꯉꯥꯏꯔꯝꯅꯤ ꯍꯟꯗꯛꯇꯤ ꯋꯥꯔꯜ ꯀꯞꯒꯤ ꯃꯠ ꯇꯝ ꯑꯣꯏꯕꯒꯤ
ꯑꯗꯨꯅꯤ ꯉꯁꯤꯁꯨ ꯀꯔꯤ ꯀꯅꯥꯅꯣ ꯉꯁꯤ ꯑ ꯄꯣꯔꯇꯨꯒꯜꯒ ꯁ꯭ꯄꯦꯟ ꯅꯠꯇ꯭ꯔꯣ
ꯎꯝ ꯄꯠꯂꯣ ꯔꯁ ꯑꯁꯤ ꯑꯩꯈꯣꯏꯒꯤ ꯑꯉꯥꯡ ꯅꯨꯄꯥꯗꯣ ꯑꯁꯤ ꯑꯩꯈꯣꯏ ꯏꯆꯦ ꯑꯃꯅ ꯃꯣꯏꯒꯤ ꯎꯝ ꯏꯙꯦ ꯇꯥꯎꯕꯤꯒꯦꯅ
ꯑꯩꯈꯣꯏ ꯕꯕꯣꯒꯤ ꯐꯣꯟꯗ ꯃꯣꯏ ꯃꯣꯏ ꯏꯁ
ꯏꯁꯇꯦꯇꯥꯁ ꯊꯝꯔꯝꯕ ꯋꯥꯅꯤꯗ ꯑꯗꯣ ꯑꯩꯅꯀꯣ ꯎꯝ ꯑꯥꯔꯖꯦꯟꯇꯤꯅꯥꯒꯤ ꯖꯔ ꯑꯁꯤ ꯍꯥꯞꯄꯔꯒ ꯚꯤꯗꯤꯑꯣ ꯃꯉꯣꯟꯗ ꯊꯥꯕꯤꯔꯛꯄ ꯑꯗꯣ ꯃꯥ ꯁꯥꯎꯕ ꯃꯥꯜꯂꯦ ꯅꯣꯏꯁꯨ ꯁꯤ ꯐꯅꯤꯀꯣꯅ ꯑꯩꯉꯣꯟꯅ ꯔꯤꯄ꯭ꯂꯥꯏ ꯄꯤ ꯋꯥꯅꯤꯅ ꯑꯗꯨꯣ
ꯅꯍꯥꯟ ꯑꯩꯈꯣꯏ ꯂꯥꯛꯄꯗꯣ ꯌꯨꯝꯗ ꯂꯥꯛꯄꯗꯣ ꯃꯥꯅ ꯍꯥꯏꯕꯀꯣ ꯍꯟꯗꯛꯁꯦ ꯄꯣꯔꯇꯨꯒꯜ ꯉꯝꯗ꯭ꯔꯗꯤ ꯃꯥꯏꯁꯦ ꯀꯔꯤ ꯍꯥꯏꯕ ꯑꯩꯉꯣꯟꯗ ꯂꯥꯛ ꯇꯔꯥ ꯄꯤꯒ
ꯅꯪꯉꯣꯟꯗ ꯂꯩꯇꯕꯅꯤꯅ ꯑꯁ ꯑꯗꯣ ꯈꯨꯁꯤꯡꯒ ꯀꯗꯒꯀꯣ
ꯑꯗꯨꯅꯦ ꯑꯗꯨꯒ ꯑꯌꯨꯛꯇ ꯍꯧꯒꯠꯂꯒꯅꯤ ꯃꯃꯤꯒ ꯑꯗꯨꯒ ꯆꯦꯆꯦꯒ ꯔꯋꯥꯡꯒ ꯃꯣꯏ ꯌꯦꯡꯉꯦꯕꯀꯣ ꯐꯨꯠꯕꯣꯜ ꯕꯦꯜꯖꯤꯌꯝꯒ ꯀꯔꯤꯅꯣ ꯃꯣꯏ ꯌꯦꯡꯕꯗꯣ ꯊꯣꯛꯈ꯭ꯔꯦ ꯑꯩꯗꯤ ꯑꯣ ꯅꯠꯇꯦ ꯐ꯭ꯔꯥꯟꯁ ꯑ ꯅꯠꯇꯦ ꯑꯥꯔꯖꯦꯟꯇꯤꯅꯥꯒ ꯀꯩꯔꯤꯕ ꯒꯅꯥꯔ ꯃꯣꯏꯅ ꯌꯦꯡꯕꯗꯣ ꯐꯅꯕ ꯑꯔꯖꯦꯟꯇꯤꯅꯥꯗꯤ ꯁꯨꯡꯉ ꯃꯉ ꯃꯣꯏ ꯃꯥꯒꯤ ꯒꯅꯥ ꯒꯅꯥꯒꯤ ꯀꯩ ꯒꯣꯜ ꯀꯤꯞꯄꯔꯗ ꯌꯥꯝꯅꯁꯨ ꯍꯥꯏꯌꯦ
ꯑꯥ
ꯕ꯭ꯔꯥꯗꯔ ꯑꯗꯨꯃꯥꯏꯅꯁꯨ ꯃꯥ ꯃꯥ ꯉꯥꯡꯕ ꯑꯗꯨꯅ ꯑꯩꯈꯣꯏ ꯆꯦꯔꯣ ꯉ ꯍꯥꯏꯕ ꯉꯥꯛꯇꯪ ꯉꯥꯛꯇꯪ ꯉꯥꯛꯇꯪ ꯇꯨꯃꯤꯟꯅ ꯂꯩꯔ ꯐꯖꯅ ꯌꯦꯡꯁꯤꯩ ꯀꯥꯏꯅ
ꯇꯣ ꯃꯥꯁ ꯁꯥꯎꯔꯒ ꯆꯦꯛꯈꯦ
ꯔꯔꯤꯝꯁ ꯄꯠꯒ꯭ꯔ ꯃꯥꯁꯨ
ꯑ ꯃꯣꯏ ꯄꯣꯔꯇꯨꯒꯜꯅꯦ ꯌꯦ ꯂꯣꯏ ꯑꯁ ꯃꯣꯏ ꯆꯗꯤ ꯄ ꯂꯣꯏ ꯃꯥꯏ ꯒꯤ ꯃꯥꯒꯤ ꯁꯨ ꯍꯥꯏꯁ ꯅꯪ ꯅꯪ ꯎꯔꯕ
ꯈꯪꯗꯦ ꯈꯪꯗꯦ
ꯄꯥ ꯆꯥꯎ
ꯖꯤ ꯄꯨꯒꯤꯗꯤ ꯍꯦꯂꯝꯒꯅꯤꯗ
ꯑꯗꯤꯁꯤ ꯄꯨꯒꯤ ꯑꯅꯤꯅꯦ ꯈꯪꯉ ꯃꯈꯣꯡ ꯃꯈꯣꯡ ꯁꯥꯏꯁ ꯑꯅꯤꯅꯤ ꯈꯪꯗꯦ ꯃꯥꯏ ꯑ ꯍꯥꯏꯗꯤ ꯗꯕꯜ ꯁꯥꯏꯖꯁꯦ ꯍꯥꯏꯕ ꯖꯤꯖꯤ ꯖꯤꯖꯤ ꯐꯥꯗꯔꯒꯤ ꯁꯨ ꯁꯥꯏꯖꯁꯦ ꯗꯕꯜ ꯑꯣꯏꯔꯝꯕꯅꯦ
ꯁꯦꯚꯦꯟ ꯑꯩꯠ ꯑꯣꯏꯔꯝꯅꯤ ꯑꯗꯨꯗꯤ
ꯈꯪꯗꯦ ꯑꯁ ꯌꯥꯝꯃꯁꯨ ꯌꯥꯝ ꯆꯥꯎꯋꯤ ꯅꯝꯊꯤꯁꯨꯊꯤ ꯅꯠꯇꯦ ꯋꯥꯡꯕꯗꯤꯀꯣ ꯖꯨꯋꯥꯅ ꯍꯦꯟꯅ ꯋꯥꯡ ꯃꯥꯜꯂꯦ ꯍꯧꯖꯤꯛꯇꯤ ꯃꯥꯒꯤ ꯌꯥꯝꯅ ꯨꯈꯨꯠꯀꯤ ꯁꯥꯏꯖꯀ ꯃꯈꯣꯡꯒꯤ ꯁꯥꯏꯖꯁ ꯌꯥꯝꯅ ꯆꯥꯎꯋꯤ
ꯑꯣ ꯁꯦꯚꯦꯟꯒꯨꯝꯕ ꯍꯥꯞꯈ꯭ꯔꯕ꯭ꯔꯥ ꯀꯣ ꯑꯗꯨꯗꯤ ꯗꯕ ꯕꯥꯅꯦ ꯍꯥꯏꯔꯗꯨꯗꯤ ꯎꯗ ꯐꯣꯔꯒꯨꯝꯕ ꯍꯥꯞꯄꯅꯦꯕ ꯑꯗꯨꯝ
ꯁꯚꯦꯟ ꯂꯥ ꯁꯚꯦꯟ ꯍꯥꯞ ꯂꯥ ꯈꯪꯗꯦ ꯏꯠ ꯂ ꯑꯣꯏꯔꯝꯃꯅꯤ ꯈꯟꯕꯗ
ꯎꯝ ꯂꯣꯏꯔꯦꯍꯦ ꯑꯗꯣ ꯏꯅꯥꯎꯅꯨꯄꯤ ꯑꯃ ꯑꯦ ꯃꯄꯥꯟꯗ ꯂꯕ ꯅꯨꯄꯤꯗꯅ ꯋꯥꯔꯤ ꯂꯤꯕꯤꯕ ꯗꯣ ꯃꯥꯒꯤ ꯏꯔꯨꯕꯒꯨꯝ ꯑꯣ ꯃꯥ ꯃꯊꯟꯗ ꯂꯨꯕ ꯇꯥꯎꯕ ꯃꯥꯜꯂꯤꯀꯣ ꯑꯗꯨꯒ ꯁꯤ ꯅꯪꯒꯤ ꯀꯔꯤ ꯀ꯭ꯔꯤꯅꯣ ꯊꯣꯛꯄꯒꯤ ꯑꯣꯏꯔꯝꯅꯤ ꯅꯪ ꯁꯨꯛ ꯎꯠꯍꯟ ꯎꯠꯍꯟꯗꯕꯗꯣ ꯍꯥꯏꯌꯦ ꯑꯗꯨꯒꯤꯗꯤ ꯌꯥꯝꯨ ꯅꯣꯛꯅꯤꯡꯕꯅ ꯃꯥꯒꯤ ꯃꯁꯥꯛꯇꯣ ꯌꯦꯡꯅꯤꯡꯉꯦ ꯁꯤꯒꯤ ꯇꯣꯄꯤꯛꯇꯗꯤ ꯑꯦ ꯀꯔꯤ ꯀꯔꯤꯅꯣ ꯍꯥꯎꯕ ꯃꯥꯜꯂꯦ ꯍꯥꯏꯕ ꯃꯥꯜꯂꯦ ꯑꯩꯈꯣꯏ ꯑꯪꯀꯥꯜ ꯑꯃꯗꯨꯅꯁꯨ ꯑꯗꯨꯒꯤ ꯌꯥꯝ ꯁꯥꯎꯔꯒꯥ ꯂꯩꯌꯦ ꯍꯥꯏꯌꯦ
ꯗ
ꯎꯝ
ꯃꯣꯏ ꯀꯩ ꯍꯥꯏꯕ ꯕꯦꯔꯤꯗꯣ ꯊꯥꯛꯑꯒ ꯂꯥꯛꯑꯦ ꯍꯥꯏꯌꯦ ꯑꯗꯨꯅ ꯃꯥꯏ ꯄꯣꯀꯦꯠꯇꯁꯨꯅꯦ ꯑꯃ ꯐꯥꯔꯦꯌꯦ ꯑꯗꯨꯅ ꯃꯣꯏꯅ ꯐꯨꯈ꯭ꯔ ꯃꯥꯜꯂꯦ ꯑꯗꯨꯃꯥꯏꯅ ꯇꯧꯒꯗꯕꯅꯤ ꯐꯨꯒꯗꯕꯅꯤ ꯈꯪꯉꯕ ꯁꯤꯒꯨꯝꯕꯗꯗꯤ
ꯌꯥꯝ ꯂꯥꯏꯕꯒꯤ ꯕꯦꯔꯥꯅꯤꯀꯣ ꯑꯗꯣ ꯑꯉꯥꯡꯗꯣ
ꯇ ꯑꯣꯐ ꯑꯣꯏꯕꯗ ꯉꯥꯏꯗꯣꯏꯔꯥ ꯅꯠꯇ꯭ꯔꯒ ꯍꯧꯖꯤꯛ ꯏꯂꯕꯦꯟ ꯊꯥꯔꯇꯤ ꯊ꯭ꯔꯤ ꯍꯥꯏꯇꯥꯥꯔꯦ ꯑꯗꯏꯃꯥꯏꯅ ꯇꯧꯗꯅ
ꯑꯁ ꯍꯣꯏ ꯑꯗꯨ ꯋꯥꯗꯣ ꯉꯥꯡꯅꯨ ꯁꯤꯗ ꯑꯗꯨ ꯑꯗꯨ
ꯍꯍꯍ
ꯔꯤꯝꯁꯨ ꯌꯥꯎꯕ꯭ꯔꯥ ꯑꯗꯨ ꯅꯨꯃꯤꯠꯒꯨꯝꯕꯗꯣ
ꯀꯩꯕ
ꯅꯪ ꯍꯧꯖꯤꯛ ꯂꯤꯕꯒꯤ ꯋꯥꯔꯤꯗꯣ ꯔꯤꯝꯁꯨ ꯌꯥꯎꯕ꯭ꯔꯕ
ꯔꯤꯝꯁ ꯔꯤꯝꯗꯤ ꯌꯥꯎꯔꯣꯏꯍꯦ ꯀꯔꯤꯒꯤꯅꯣ ꯀ ꯀꯥꯏ ꯔꯤꯝꯗꯤ ꯀꯥꯏꯗꯒꯤ ꯌꯥꯎꯗꯣꯏꯅꯣ
ꯈꯪꯗꯦ ꯃꯣꯏꯅ ꯅꯝꯐꯨꯗ ꯄꯨꯍꯜꯂꯒ ꯌꯥꯎꯔꯝꯃꯗꯤ